ꯍꯜꯂꯣ ꯍꯜꯂꯣ ꯇꯥꯔꯦ ꯑꯥꯎ
ꯅꯨꯡꯉꯥꯏꯕꯣꯏ ꯇꯥꯕꯣ
ꯍꯣꯏ ꯅꯨꯡꯉꯥꯏꯗꯤꯌꯦ ꯀꯃꯥꯏꯅ ꯇꯧꯔꯤꯒꯦ ꯈꯪꯗꯦ
ꯑꯩꯁꯨ ꯅꯨꯡꯉꯥꯏꯔꯤꯌꯦꯦ
ꯎꯝ ꯑꯗꯀꯤ
ꯑ ꯆꯥꯛ ꯏꯁꯤꯡ ꯆꯥꯕꯣ
ꯆꯥꯛ ꯏꯁꯤꯡ ꯆꯥꯗ꯭ꯔꯤ ꯕꯣꯜ ꯁꯥꯟꯅꯔꯒ ꯍꯜꯂꯛꯄꯗ ꯉꯥꯏꯔꯤ
ꯎꯝ ꯑ ꯀꯔꯝ ꯀꯌꯥꯝꯝ ꯄꯥꯔꯤꯒꯦ ꯑꯗꯣꯝꯗ ꯍꯥꯏꯕꯣ
ꯁꯣꯝꯗ ꯏꯔꯥꯡ ꯊꯣꯏꯗꯣꯛꯄꯨꯗꯤ ꯂꯩꯇꯦ ꯑꯗꯨꯝ ꯔꯃꯦꯜ ꯁꯤꯗ ꯍꯥꯏꯇꯥꯔꯦ ꯅꯣꯔꯃꯦꯜ ꯑꯣꯏꯅ ꯑꯗꯨꯝ ꯂꯩꯔꯤ ꯍꯧꯖꯤꯛꯇꯤ ꯍꯧꯖꯤꯛꯀꯤ ꯑꯣꯏꯅꯗꯤ ꯑꯗꯨꯒ
ꯍꯣꯏ ꯌꯥꯝ ꯐꯩꯌꯦ ꯑꯗꯣ ꯊꯕꯛ ꯏꯪꯈꯥꯡꯗꯤ ꯍꯧꯖꯤꯛ ꯑꯝꯇ ꯍꯣꯠꯅꯗ꯭ꯔꯦ ꯇꯧꯗ꯭ꯔꯦ
ꯊꯕꯛꯁꯤ ꯍꯟꯗꯛꯁꯤ ꯊꯕꯛ ꯆꯠꯇ꯭ꯔꯦ ꯍꯟꯗꯛꯁꯦ ꯊꯕꯛ ꯑꯇꯣꯞ ꯀꯩꯅꯣ ꯎꯝ ꯊꯣꯏꯗꯣꯛꯄꯗꯤ ꯂꯩꯇ꯭ꯔꯦ ꯍꯥꯏꯇꯥꯔꯦ ꯑꯗꯨꯝ ꯑꯣꯟꯂꯥꯏꯟꯗ ꯇꯦꯛ ꯇꯦꯛ ꯇꯧꯕ ꯑꯗꯨꯝꯕ ꯑꯣꯏꯅ ꯇꯧꯔꯦ
ꯅꯣꯏꯗ ꯀꯩꯅꯣ ꯑꯩꯈꯣꯏꯅ ꯂꯥꯛꯑꯒ ꯆꯥꯛ ꯏꯁꯤꯡ ꯊꯣꯡꯉꯒ ꯆꯥꯕꯗꯣ ꯍꯥꯎꯕꯅꯤꯅꯦ ꯑꯗꯣ ꯄꯨꯟꯗꯕꯁꯨ ꯀꯨꯏꯔꯦ ꯅꯪꯒꯁꯨ ꯑꯩꯒꯁꯨ ꯊꯦꯡꯅꯗꯕꯁꯨ ꯀꯨꯏꯔꯦ ꯑꯝꯇ ꯄꯨꯜꯂꯒ ꯋꯥꯔꯤ ꯋꯥꯇꯥꯏ ꯑꯝꯇ ꯁꯥꯟꯅꯁꯤꯅꯦ
ꯌꯥꯏ ꯌꯥꯏ ꯕ꯭ꯔꯗꯔ ꯀꯦꯝ ꯀꯥꯏꯗꯦ ꯍꯧꯖꯤꯛꯀꯤ ꯑꯣꯏꯅꯗꯤ ꯁꯦꯐꯇꯤꯗꯤ ꯂꯩꯌꯦꯕꯀꯣ ꯑꯗꯨꯝ ꯂꯥꯛꯑꯒ ꯅꯣꯡꯃ ꯑꯗꯨꯝ ꯆꯥꯕ ꯀꯦꯝ ꯀꯥꯏꯗꯦ ꯍꯧꯖꯤꯛ ꯑꯗꯨꯝ ꯌꯥꯏꯗ ꯑꯗꯨꯕꯨꯗꯤ ꯀꯦꯝ ꯀꯥꯏꯗꯦ ꯑꯗꯨꯝ ꯑꯗꯣꯝꯗꯗꯤ ꯏꯔꯥꯡꯗꯤ ꯀꯃꯥꯏꯅ ꯇꯧꯒꯦ ꯏꯔꯥꯡ ꯍꯥꯏꯗꯤ
ꯁꯣꯝꯗꯗꯤ ꯊꯣꯏꯗꯣꯛꯄ ꯎꯝ ꯁꯣꯝꯗꯗꯤ ꯊꯣꯏꯗꯣꯛꯄ ꯀꯩꯁꯨ ꯇꯧꯗꯦꯗ ꯌꯥꯝ ꯅꯨꯡꯉꯥꯏꯅ ꯂꯩ ꯑꯗꯣ ꯃꯦꯟ ꯑꯣꯏꯅ ꯅꯪ ꯍꯧꯖꯤꯛ ꯍꯧꯖꯤꯛ ꯀꯩ ꯀꯔꯤ ꯍꯣꯠꯅꯔꯤꯒꯦ
ꯑꯩꯁꯦ ꯃꯥꯔꯀꯦꯇꯤꯡ ꯇꯝꯕ ꯂꯣꯏꯔꯒ ꯀꯩꯅꯣꯒꯤ ꯑꯦꯐ ꯕꯤ ꯑꯗꯨꯒ ꯏꯟꯁꯇꯥꯒ꯭ꯔꯥꯝꯒꯨꯝꯕꯒꯤ ꯑꯦꯠꯁ ꯊꯥꯗꯣꯛꯄ ꯇꯧꯕꯗꯣ
ꯑꯗꯨꯒꯨꯝꯕꯒꯤ ꯇꯧꯔꯤ ꯑꯗꯨꯒ ꯀꯟꯇꯦꯟ ꯀꯃꯥꯏꯅ ꯁꯦꯝꯒꯅꯤ ꯑꯗꯨꯝ ꯑꯗꯨꯝꯕ ꯃꯥꯔꯀꯦꯇꯤꯡꯒꯤ ꯍꯥꯏꯇꯥꯔꯦꯅꯦꯇꯦꯠ ꯑꯣꯏꯕ ꯑꯗꯨꯒꯨꯝꯕ ꯑꯗꯨꯒꯨꯝꯕ ꯇꯧꯔ ꯂꯩꯔꯦ ꯍꯧꯖꯤꯛꯁꯦ
ꯑꯩꯒꯤꯁꯨ ꯑꯃ ꯇꯧꯔꯤꯌꯦ ꯏꯟꯁꯨꯔꯦꯟꯁꯀꯤ
ꯎꯝ
ꯑꯩ ꯑꯩꯈ ꯏꯇꯥꯎꯗ ꯄ꯭ꯔꯥꯟꯁꯤꯗꯪ ꯁꯤꯌꯥꯔ ꯇꯧꯔꯛꯀꯦ
ꯑꯣ ꯑ
ꯍꯣꯏ ꯑꯇꯣꯞꯄ ꯏꯟꯀꯝ ꯊꯣꯛꯅꯕ ꯂꯝꯕꯤ ꯂꯩꯔꯁꯨ ꯑꯝꯇ ꯈꯪꯅꯤꯡꯕ ꯍꯥꯏꯇꯥꯔꯦꯀꯣ ꯍꯥꯏꯗꯤ ꯍꯧꯖꯤꯛꯀꯤ ꯑꯩ ꯇꯧꯕꯗꯨꯗꯤ ꯍꯥꯏꯗꯤ ꯀꯔꯤ ꯍꯥꯏꯅꯤ ꯄꯔꯃꯅꯦꯟ ꯅꯠꯇꯕꯅꯤꯅ ꯑꯩꯈꯣꯏꯅ ꯁꯦꯜꯁ ꯇꯧꯕ ꯅꯠꯇ꯭ꯔꯒ ꯃꯤ ꯂꯥꯛꯇ꯭ꯔꯒꯗꯤ ꯏꯟꯀꯝꯁꯦ ꯇꯥꯟꯕ ꯉꯝꯗꯦꯕ
ꯍꯣꯏ ꯑꯣ ꯀꯩꯅꯣꯒꯤꯁꯦ ꯏꯟꯁꯨꯔꯦꯟꯁꯀꯤ ꯑꯃ ꯂꯩꯌꯦꯕꯀꯣ ꯏꯇꯥꯎꯅ ꯍꯧꯖꯤꯛ ꯇꯧꯕ ꯌꯥꯕ ꯄꯩꯁꯥ ꯁꯦꯚꯤꯡꯁꯨ ꯇꯧꯍꯧꯕ ꯌꯥꯕ ꯑꯗꯨꯃꯥꯏ ꯂꯩ ꯑꯗꯣ ꯑꯩ ꯍꯥꯏꯖꯔꯛꯀꯦ ꯏꯇꯥꯎ ꯃꯨꯟꯅ ꯇꯥꯕꯤꯔꯣ
ꯃꯦꯟ ꯑꯣꯏꯅ ꯉꯁꯥꯏꯒꯤ ꯄ꯭ꯂꯥꯟ ꯑꯃ ꯂꯩ ꯄꯤ ꯑꯦꯟ ꯖꯤ ꯍꯥꯏꯅꯥ
ꯎꯝ
ꯑꯗꯣ ꯁꯤꯅ ꯀꯔꯤꯅꯣ ꯍꯥꯏꯕ ꯃꯇꯝꯗ ꯉꯁꯥꯏꯒꯤ ꯁꯄꯣꯁ ꯏꯇꯥꯎꯅ ꯀꯩꯅꯣ ꯇꯧꯔꯦ ꯈꯜꯂꯥꯁꯦꯕ ꯑ ꯄ꯭ꯂꯥꯟ ꯑꯃ ꯍꯥꯏꯕꯗꯤ ꯊꯕꯛ ꯑꯃ ꯉꯁꯥꯏꯒꯤ ꯏꯟꯁꯨꯔꯦꯟꯁꯀꯤ ꯊꯕꯛ ꯑꯃ ꯉꯁꯥꯏ ꯆꯍꯤ ꯆꯍꯤ ꯇꯔꯥ ꯍꯥꯏꯇꯥꯔꯦ ꯏꯟꯁꯨꯔꯦꯟꯁꯀꯤꯅꯤꯅ ꯆꯍꯤ ꯈꯨꯗꯤꯡꯒꯤ ꯂꯨꯄꯥ ꯂꯥꯈ ꯑꯃꯃꯝ ꯆꯍꯤ ꯇꯔꯥꯁꯤ ꯆꯪꯅ ꯁꯦꯚꯤꯡ ꯇꯧꯔꯦꯕ ꯄꯩꯁꯥꯥꯁꯦ ꯇꯨꯝꯁꯤꯜꯂꯦꯕ
ꯎꯝ
ꯇꯨꯡꯁꯤꯟꯕ ꯃꯇꯝꯗ ꯉꯁꯥꯏꯒꯤ ꯆꯍꯤ ꯇꯔꯥ ꯍꯦꯛ ꯐꯥꯔꯛꯄꯒ ꯆꯍꯤ ꯇꯔꯥꯒ ꯍꯨꯝꯗꯣꯏ ꯁꯨꯔꯛꯄꯗꯒꯤ ꯍꯥꯏꯇꯥꯔꯦ ꯉꯁꯥꯏꯒꯤ ꯏꯇꯥꯎ ꯍꯣꯏ ꯏꯇꯥꯎꯅ ꯄꯩꯁꯥ ꯇꯨꯡꯁꯤꯟꯈꯤꯕꯗꯣ ꯑꯗꯨꯒꯤ ꯄꯩꯁꯥ ꯂꯧꯊꯣꯛꯄ ꯌꯥꯔ ꯅꯦꯕꯀꯣ ꯆꯍꯤ ꯈꯨꯗꯤꯡꯒꯤ ꯂꯨꯄꯥ ꯂꯥꯛ ꯑꯃꯃꯝ ꯏꯇꯥꯎꯅ ꯂꯧꯊꯣꯛꯄ ꯌꯥꯒꯅꯦꯕ ꯍꯧꯖꯤꯛ ꯏꯇꯥꯎꯅ ꯆꯍꯤꯁꯦ ꯀꯨꯟꯊ꯭ꯔꯥꯒ ꯃꯉꯥ ꯁꯣꯏꯔꯦ ꯈ꯭ꯔꯁꯦꯕ ꯑꯗꯨ ꯑꯣꯏꯇꯥꯔꯗꯤ ꯆꯍꯤ ꯀꯨꯟꯊ꯭ꯔꯥꯒ ꯇꯔꯦꯠ ꯀꯨꯟꯊ꯭ꯔꯥꯒ ꯃꯉꯥꯗꯒꯤ ꯄꯩꯁꯥ ꯀꯩꯅꯣ ꯇꯧꯁꯦ ꯇꯨꯡꯁꯤꯟꯕꯁꯦ ꯍꯧꯔꯦ ꯑꯗꯣꯝꯅ ꯆꯍꯤ ꯇꯔꯥ ꯆꯪꯅ ꯆꯍꯤ ꯅꯤꯐꯨꯒ ꯃꯔꯤ ꯐꯥꯎꯕ ꯍꯥꯏꯇꯥꯔꯦ ꯑꯗꯨꯃꯥꯏꯅ ꯇꯧꯗ ꯆꯍꯤ ꯑꯍꯨꯝꯒꯤ ꯃꯇꯨꯡ ꯍꯥꯏꯕꯗꯤ ꯑꯗꯣꯝꯅ ꯆꯍꯤ ꯅꯤꯐꯨꯒ ꯇꯔꯦꯠ ꯁꯨꯔꯛꯄꯗꯒꯤ ꯑꯗꯣꯝꯅ ꯆꯍꯤ ꯍꯨꯝꯗ꯭ꯔꯥꯒ ꯃꯉꯥ ꯁꯨꯕ ꯐꯥꯎꯕ ꯍꯥꯏꯇꯥꯔꯦ ꯆꯍꯤ ꯈꯨꯗꯤꯡꯒꯤ ꯂꯨꯄꯥ ꯂꯥꯛ ꯑꯃꯃꯝ ꯄꯩꯁꯥꯁꯦ ꯑꯗꯨꯝ ꯂꯧꯊꯣꯛꯄ ꯌꯥꯒꯅꯦꯕꯀꯣ ꯑꯗꯨꯃꯥꯏꯅ ꯇꯧꯗꯅ ꯃꯔꯛꯇ ꯏꯇꯥꯎꯅ ꯀꯩꯒꯨꯝꯕ ꯑꯁꯣꯏ ꯑꯉꯥꯝ ꯌꯥꯎꯕꯗꯒꯤ ꯀꯩꯒꯨꯝꯕ ꯂꯩꯈꯤꯗꯕ ꯊꯣꯛꯄ ꯑꯣꯏꯕ ꯌꯥꯏ ꯈꯨꯗꯣꯡꯊꯤꯕ ꯑꯃ ꯅꯪꯕ ꯑꯣꯏꯕ ꯌꯥꯏ ꯑꯗꯩꯗꯤ ꯉꯁꯥꯏ ꯈꯨꯗꯣꯡꯊꯤꯕ ꯅꯪꯉꯒ ꯉꯁꯥꯏꯒꯤ ꯑ ꯁꯣꯛꯄ ꯑꯣꯏꯕ ꯌꯥꯏ ꯑꯗꯨꯃꯥꯏꯅ ꯇꯧꯕ ꯃꯇꯝꯗꯁꯨ ꯉꯁꯥꯏꯒꯤ ꯂꯥꯏꯐꯀꯣ ꯀꯩꯅꯣ ꯇꯧꯕꯤꯕ ꯍꯥꯏꯇꯥꯔꯦ ꯄꯩꯁꯥꯁꯦ ꯐꯪꯅꯕ ꯍꯥꯏꯇꯥꯔꯦ ꯂꯨꯄꯥ ꯀꯔꯣꯔ ꯑꯃꯒꯤ ꯃꯌꯥ ꯑꯗꯨꯝ ꯐꯪꯕ ꯌꯥꯒꯅꯦꯕꯀꯣ ꯃꯔꯛꯇ ꯉꯁꯥꯏꯒꯤ ꯁꯤꯒꯤ ꯊꯕꯛꯁꯤ ꯌꯥꯎꯕ ꯃꯇꯝꯗ ꯑꯗꯨꯃꯥꯏꯅ ꯇꯧꯗꯅ ꯉꯁꯥꯏꯒꯤ ꯆꯍꯤꯁꯦ ꯏꯇꯥꯎꯅ ꯆꯍꯤ ꯁꯚꯦꯟꯇꯤ ꯐꯥꯏꯚ ꯁꯨꯔꯛꯑꯦ ꯍꯥꯏꯗꯤ ꯆꯍꯤꯁꯦ ꯍꯨꯝꯐꯨ ꯍꯨꯝꯗ꯭ꯔꯥ ꯃꯉꯥ ꯁꯨꯔꯛꯑꯦ ꯈꯜꯂꯁꯦꯕ ꯍꯨꯝꯗ꯭ꯔꯥ ꯃꯉꯥ ꯁꯨꯔꯛꯄ ꯃꯇꯝꯗꯁꯨ ꯢꯇꯧꯎ ꯒꯤ ꯑꯣꯏꯅ ꯉꯁꯥꯏꯒꯤ ꯃꯥꯒꯤ ꯃꯦꯆ ꯀꯩꯅꯣꯒꯤ ꯏꯇꯥꯎꯅ ꯌꯥꯎꯈꯤꯕ ꯀꯩꯅꯣ ꯊꯕꯛꯇꯨꯒꯤ ꯃꯥꯒꯤ ꯃꯄꯨꯡ ꯐꯥꯔꯛꯄꯒꯤ ꯍꯥꯏꯇꯥꯔꯦ
ꯎꯝ
ꯂꯨꯄꯥ ꯋꯥꯟ ꯄꯣꯏꯟ ꯂꯨꯄꯥꯁꯦ ꯄꯩꯁꯥ ꯑꯃ ꯀ꯭ꯔꯣꯔꯗ ꯀ꯭ꯔꯣꯔ ꯑꯃ ꯃꯈꯥꯏ ꯆꯥꯡ ꯐꯪꯒꯅꯦꯕꯀꯣ ꯑꯗꯨꯃꯥꯏꯅ ꯑꯗꯨꯒꯤ ꯈꯨꯗꯣꯡꯆꯥꯕꯗꯨ ꯂꯩꯌꯦ ꯑꯗꯨꯒꯤ ꯑꯣꯏꯅ ꯑꯩꯅ ꯀꯥꯟꯅꯕꯁꯦ ꯏꯇꯥꯎꯗꯨꯁꯨ ꯁꯤꯌꯥꯔ ꯇꯧꯅꯤꯡꯕ ꯑꯩ ꯈꯪꯍꯟꯅꯤꯡꯕ ꯕ ꯍꯥꯏꯇꯥꯔꯦ ꯑꯗꯨꯒꯤ ꯑꯩꯁꯦ ꯐꯣꯟ ꯇꯧꯔꯛꯄꯅꯦꯕꯀꯣ ꯑꯗꯣ ꯏꯇꯥꯎꯁꯨ ꯑꯗꯨꯝ ꯍꯥꯏꯔꯤꯕ ꯊꯕꯛꯁꯤꯗ ꯑꯗꯨꯝ ꯇꯧꯁꯤꯟꯕ ꯌꯥꯏ ꯀꯥꯟꯅꯅꯤ ꯑꯩꯉꯣꯟꯗꯁꯨ ꯌꯥꯝ ꯀꯥꯟꯅꯕ ꯐꯪꯉꯦ ꯑꯗꯨꯃꯥꯏꯅ ꯑꯃ ꯇꯧꯍꯧꯁꯤ ꯍꯥꯏꯕꯒꯤ ꯑꯩ ꯐꯣꯟ ꯇꯧꯔꯛꯏꯅꯦ
ꯑꯣ ꯑꯗꯨ ꯑꯦꯄ꯭ꯂꯥꯏ ꯇꯧꯕꯩꯗꯣ ꯆꯍꯤ ꯃꯥꯒꯤ ꯑꯦꯖꯦꯛꯇꯤ ꯂꯩꯇꯕ꯭ꯔꯥ ꯀꯃꯥꯏꯅ ꯇꯧꯒꯦ ꯑꯗꯨꯒꯤ
ꯁꯤꯒꯤ ꯑꯣꯏꯅ ꯉꯁꯥꯏꯒꯤ ꯆꯍꯤ ꯇꯔꯥꯅꯤꯄꯥꯟꯗꯩꯅ ꯍꯨꯝꯐꯨꯒ ꯍꯨꯝꯐꯨ ꯐꯥꯎꯒꯤ ꯃꯅꯨꯡꯗ ꯂꯩꯕ ꯃꯤꯑꯣꯏꯁꯤꯡꯁꯦ ꯁꯤꯅ ꯑꯗꯨꯝ ꯊꯥꯖꯤꯟꯕ ꯌꯥꯏ ꯊꯕꯛꯁꯦ ꯑꯗꯨꯝ ꯇꯧꯕ ꯌꯥꯏ
ꯎꯝ ꯑꯗꯨꯒꯨꯝꯕ ꯀꯩ ꯗꯣꯀꯨꯃꯦꯟꯒꯨꯝꯕ ꯎꯗꯨꯝꯕ ꯃꯥꯒꯤ
ꯗꯣꯀꯨꯃꯦꯟꯁꯦ ꯗꯣꯀꯨꯃꯦꯟꯁꯤ ꯊꯣꯏꯗꯣꯛꯄ ꯆꯪꯗꯦꯕꯀꯣ ꯃꯥ ꯊꯣꯏꯗꯣꯛꯄ ꯆꯪꯗꯕꯒꯨꯝꯕꯅꯦ ꯉꯁꯥꯏꯒꯤ ꯑꯩꯈꯣꯏꯒꯤ ꯐꯣꯇꯣꯒꯨꯝꯕ ꯀꯩꯒꯨꯝꯕ ꯑꯗꯨ ꯈꯛꯇ ꯉꯥꯏ ꯉꯁꯥꯏꯒꯤ ꯑꯩꯒꯤ ꯀꯩꯀꯩ ꯌꯥꯎꯕ ꯍꯥꯏꯇꯥꯔꯦ ꯑꯗꯨ ꯈꯛꯇꯅꯦ ꯑꯇꯩ ꯊꯣꯏꯗꯣꯛꯄ ꯆꯪꯗꯦ ꯍꯥꯟꯅ ꯑꯩꯈꯣꯏꯅ ꯀꯩ ꯀꯩ ꯑꯃ ꯊꯕꯛ ꯑꯃ ꯊꯥꯖꯤꯟꯕ ꯃꯇꯝꯗ ꯆꯪꯉꯤꯕ ꯗꯣꯀꯨꯃꯦꯟ ꯃꯈꯩꯗꯣ ꯆꯦ ꯆꯥꯡꯃꯈꯩꯗꯣ ꯑꯗꯨ ꯈꯛꯇꯅꯦ ꯑꯇꯩ ꯀꯥ ꯍꯦꯟꯅ ꯊꯣꯏꯗꯣꯛꯄꯗꯤ ꯀꯩꯁꯨ ꯆꯪꯗꯦ ꯌꯥꯝ ꯀꯣꯃꯦ ꯌꯥꯝ ꯂꯥꯏ ꯑꯗꯨꯒ ꯉꯁꯥꯏꯒꯤ ꯀꯥꯅꯕꯁꯤꯁꯨ ꯌꯥꯝ ꯐꯪꯕ ꯍꯥꯏꯇꯥꯔꯦ ꯑꯗꯨꯒꯤꯅꯤ ꯑꯗꯣ ꯅꯪꯒꯤꯁꯨ
ꯑꯦꯅꯤ ꯕꯦꯡ ꯑꯗꯨꯝ ꯑꯦꯄ꯭ꯂꯥꯏ ꯇꯧꯕ ꯌꯥꯕ꯭ꯔꯥ ꯀꯃꯥꯏ ꯇꯧꯒꯦ ꯑꯗꯨꯒꯤ ꯕꯦꯡ ꯍꯥꯏꯗꯤ ꯀ
ꯎꯝ ꯁꯤꯒꯤꯁꯦ ꯉꯁꯥꯏꯒꯤ ꯀꯩꯅꯣꯒꯤꯅꯦ ꯑꯩꯈꯣꯏꯒꯤ ꯑꯩꯈꯣꯏꯒꯤ ꯃꯅꯤꯀꯛ ꯀꯩꯅꯣꯗ ꯍꯥꯏ ꯇꯥꯔꯦ ꯑꯩꯈꯣꯏꯒꯤ ꯂꯝꯗ ꯍꯥꯏ ꯇꯔꯦ ꯊꯕꯛ ꯀꯩꯅꯣꯝꯃ ꯀꯥꯟꯅꯕ ꯄꯤꯕ ꯍꯥꯏꯇꯥꯔꯦ ꯁꯤꯒꯤ ꯑꯣꯏꯅ ꯑꯗꯨꯗ ꯆꯠꯂꯒ ꯑꯩꯈꯣꯏꯗ ꯑꯗꯨꯝ ꯀꯣꯏꯊꯣꯛꯄꯤꯔꯣꯑꯣ ꯍꯥꯏꯇꯥꯔꯦ ꯑꯩꯈꯣꯏ ꯂꯝꯁꯤꯗ ꯑꯗꯨꯒ ꯑꯗꯨꯝ ꯑꯣꯖꯥꯅꯁꯨ ꯑꯩꯈꯣꯏꯒꯤ ꯏꯇꯥꯎꯅꯁꯨ ꯍꯥꯏꯇꯥꯔꯦ ꯑꯗꯨꯝ ꯀꯥꯟꯅꯕꯁꯤ ꯂꯧꯕ ꯌꯥꯒꯅꯦꯕꯀꯣ ꯑꯗꯣ ꯁꯨꯃꯥꯏꯅ ꯂꯩ ꯑꯗꯣ ꯏꯇꯥꯎꯔꯤꯁꯨ ꯍꯧꯖꯤꯛ ꯍꯧꯖꯤꯛꯀꯤ ꯍꯥꯏꯇꯥꯔꯦ ꯑꯩꯅ ꯐꯣꯟ ꯇꯧꯔꯛꯑꯕꯅꯤꯅ ꯀꯥꯟꯅꯕꯗꯣ ꯑꯩꯅ ꯄꯤꯅꯤꯡꯕ ꯍꯥꯏꯇꯥꯔꯦ ꯑꯗꯨꯒꯤꯅꯤꯗ
ꯑꯣꯐꯤꯁꯇꯤ ꯂꯩꯕ꯭ꯔꯥ ꯀꯃꯥꯏꯅ ꯇꯧꯒꯦ ꯑꯣꯐꯤꯁꯁꯤꯦ
ꯑ ꯀꯛꯆꯤꯡꯗꯗꯤ ꯑꯩꯈꯣꯏꯒꯤ ꯂꯝꯗꯣ
ꯎꯝ
ꯑꯗꯨ ꯑꯗꯨ ꯑꯗꯨ ꯑꯗꯨꯦ ꯑꯩꯈꯣꯏꯒꯤ ꯂꯝꯁꯤꯗ ꯍꯥꯏꯇꯥꯔꯦ ꯑꯗꯣ ꯑꯗꯨꯝ ꯍꯌꯦꯡ ꯑꯩꯈꯣꯏꯅꯦ ꯏꯇꯥꯎꯅ ꯑꯩꯈꯣꯏ ꯌꯨꯝꯗ ꯂꯥꯛꯄꯗꯣ ꯑꯗꯨꯗ ꯑꯗꯨꯝ ꯀꯣꯏꯊꯣꯛꯄꯤꯔꯛꯑꯣ ꯑꯗꯨꯒ ꯑꯗꯨꯝ ꯊꯦꯡꯅꯔꯒ ꯑꯩ ꯋꯥꯔꯤꯗꯣ ꯑꯗꯨꯝ ꯁꯥꯟꯅꯁꯦ
ꯎꯝ ꯃ ꯄꯨꯔ ꯑꯇꯞꯄ ꯍꯧꯖꯤꯛ ꯏꯟꯁꯨꯔꯦꯟꯁꯀꯤ ꯅꯠꯇꯕ ꯑꯇꯣꯞꯄ ꯊꯕꯛ ꯍꯥꯏꯗꯤ ꯑꯩꯈꯣꯏꯒꯤ ꯃꯥꯔꯀꯦꯇꯤꯡꯒ ꯔꯤꯂꯦꯇꯦꯠ ꯑꯣꯏꯕ ꯍꯥꯏꯇꯥꯔꯦꯅꯦ ꯑꯗꯨꯝꯅ ꯑꯩꯈꯣꯏꯒꯤ ꯌꯨꯝꯗꯒꯨꯝꯕ ꯂꯩꯔ ꯇꯧꯕ ꯌꯥꯕ
ꯑꯗꯨꯒꯤ ꯑꯗꯨꯒꯤꯁꯨ ꯂꯩꯒꯅꯦꯕꯀꯣ ꯑ ꯃ ꯑꯗꯨ ꯁꯨ ꯂꯩꯒꯅꯤ ꯊꯕꯛꯀꯤ ꯑꯣꯏꯅ ꯑꯗꯨ ꯀꯔꯤꯅꯣ ꯍꯥꯏꯕ ꯃꯇꯝꯗ ꯉꯁꯥꯏꯒꯤ ꯊꯕꯛꯀꯤ ꯑꯣꯏꯅ ꯉꯁꯥꯏꯒꯤ ꯀꯩꯅꯣ ꯍꯥꯏꯕ ꯃꯇꯝꯗ ꯊꯕꯛꯇꯤ ꯃꯌꯥꯝ ꯂꯩꯌꯦꯕꯀꯣ ꯑꯗꯣ ꯑꯩꯅ ꯑꯃꯨꯛ ꯏꯇꯥꯎꯒ ꯊꯦꯡꯅꯔꯒ ꯋꯥꯔꯤꯁꯦ ꯁꯥꯟꯅꯅꯤꯡꯕ ꯍꯥꯏꯇꯥꯔꯦ ꯑꯗꯨꯒꯤꯅꯤꯗ ꯑꯗꯣ ꯅꯪ ꯂꯥꯛꯄ ꯌꯥ ꯍꯌꯦꯡ ꯅꯠꯇ꯭ꯔꯒꯅ ꯍꯛꯆꯦꯁꯦ ꯊꯦꯡꯅꯔꯁꯦ ꯑꯗꯨꯒ ꯋꯥꯔꯤ ꯋꯥꯇꯥꯏꯗꯣ ꯑꯗꯨꯃꯥꯏꯅ ꯐꯖꯅ ꯑꯀꯨꯞꯄ ꯃꯔꯣꯟꯜꯗꯣ ꯑꯗꯨꯃꯥꯏꯅ ꯑꯗꯨꯝ ꯁꯥꯟꯅꯖꯩ ꯍ ꯎꯅꯗꯕꯁꯨ ꯀꯨꯏꯗꯅ ꯑꯗꯨꯃꯥꯏꯅ
ꯍꯣꯏ ꯍ
ꯀꯩꯅꯣ ꯁꯥꯟꯅꯕ ꯁꯥꯟꯅꯩ ꯆꯠꯂꯦ ꯍꯥꯏ ꯑꯗꯨꯗꯤ ꯅꯨꯡꯉꯥꯏꯕ꯭ꯔꯣ ꯀꯃꯥꯏꯅ ꯇꯧꯒꯦ
ꯆꯠꯅꯔꯦ ꯅꯣꯡ ꯈꯤꯇꯪ ꯆꯨꯔ ꯑꯗꯨ ꯅꯨꯡꯗꯤ ꯅꯨꯡꯉꯥꯏ
ꯎꯝ
ꯅꯣꯡ ꯁꯨ ꯃꯔꯛꯇ
ꯑ
ꯑꯩꯈꯣꯏ ꯍꯥꯟꯅꯗꯤ ꯇꯐꯇ ꯀꯥꯎꯕ ꯁꯥꯟꯅꯕ ꯆꯠꯂꯤꯕꯀꯣ ꯍꯟꯗꯛꯁꯦ ꯃꯤ ꯃꯤꯁꯦ ꯐꯔꯛ ꯇꯥꯔꯕ ꯑꯃꯨꯛꯀ ꯑꯗꯨꯗꯒꯤ ꯑꯩꯈꯣꯏꯒꯤꯗꯤ ꯃꯐꯝꯁꯦ ꯁꯤꯜꯂ ꯁꯤꯜꯂꯒ ꯑꯩꯈꯣꯏ ꯁꯥꯟꯅꯏꯕ ꯃꯐꯝꯁꯤ ꯍꯥꯏꯗꯤ ꯃꯐꯝꯁꯤ ꯆꯂ ꯆꯠꯂ ꯃꯐꯝ ꯑꯗꯨꯁꯨ ꯁꯥꯟꯅꯗꯕ ꯑꯗꯨꯝ ꯀꯩꯅꯣꯗꯣ ꯌꯦꯡꯕ ꯑꯣꯏꯅ ꯃꯥꯏ ꯖꯒꯥ ꯖꯒꯥꯒꯨꯝꯕꯁꯦ ꯌꯦꯡꯕ ꯑꯣꯏꯅ ꯑꯗꯨꯝ ꯍꯥꯏꯇꯥꯔꯦ ꯐꯟꯅ ꯑꯗꯨꯝ
ꯅꯣꯡꯃꯩ ꯑꯣꯏꯅ ꯑꯣꯏꯅ ꯉꯟꯇꯪ ꯈꯨꯝ ꯎꯝ ꯅꯣꯡꯃꯒꯤ ꯑꯣꯏꯅ ꯉꯥꯛꯇꯪ ꯏꯁꯥꯒꯤ ꯍꯨꯃꯥꯡ ꯇꯥꯊꯣꯛꯄꯤ ꯍꯥꯏꯇꯥꯔꯦ ꯁꯤꯁꯨ ꯑꯗꯨꯝ ꯍꯛꯆꯥꯡꯁꯨ ꯐꯩ ꯀꯥꯟꯅꯍꯗꯦ ꯑꯗꯣ ꯑꯩꯈꯣꯏ ꯆꯍꯤꯁꯨ ꯌꯥꯝꯃꯛꯄꯅꯤꯅ ꯍꯛꯆꯥꯡꯗ ꯍꯨꯃꯥꯡ ꯊꯥꯗꯣꯛꯄꯁꯨ ꯌꯥꯝ ꯀꯥꯟꯅꯩ ꯑꯃꯨꯛ ꯂꯦꯡꯕ ꯈꯣꯠꯄ ꯇꯧꯕꯁꯦ ꯍꯅ ꯑꯌꯦꯛꯇꯒꯤ ꯉꯊꯣꯛꯑꯒ ꯂꯩꯗꯣꯏꯅꯦ
ꯁꯟꯗꯁꯦ ꯀꯩꯅꯣ ꯇꯧꯋꯕ ꯀꯩ ꯍꯥꯏꯅꯤ ꯕꯣꯡ ꯆꯨꯕ ꯍꯥꯏꯇꯥꯔꯦ ꯑ ꯃꯔꯛ ꯃꯔꯛꯇ ꯆꯦꯟꯕ ꯈꯣꯠꯄ ꯁꯥꯟꯅꯕꯣꯠ ꯎꯝ ꯕ꯭ꯔꯗꯔ ꯑꯩꯈꯣꯏꯗꯤ ꯆꯠꯇꯕ꯭ꯔꯣ ꯀꯃꯥꯏꯅ ꯇꯧꯒꯦ ꯁꯅꯕꯣꯠ
ꯑꯩꯁꯨ ꯆꯠꯂꯦ ꯑꯩꯁꯨ ꯅꯦꯡꯕ ꯈꯣꯠꯄ ꯇꯧꯗ꯭ꯔꯦꯗ ꯍꯛꯆꯥꯡꯁꯦ ꯅꯨꯡꯉꯥꯏꯇꯦꯗ ꯑꯩꯌꯤꯡ ꯅꯨꯡꯗꯥꯡ ꯅꯨꯡꯗꯥꯡ ꯑꯗꯨꯝ ꯋꯥꯛꯀꯤꯡ ꯆꯠꯂꯦ ꯈꯣꯡꯅ ꯑꯗꯨꯝ ꯆꯠꯂꯦꯕ ꯀꯣ ꯑꯗꯨꯃꯥꯏꯅ ꯑꯩꯈꯣꯏꯒꯤ ꯁꯣꯔꯣꯛꯇ ꯆꯠꯂꯦ ꯈꯣꯏꯗ ꯑꯗꯣ ꯊꯦꯡꯅ ꯆꯠꯂꯦ ꯑꯗꯨꯝ ꯆꯥꯛ ꯇꯣꯛꯑꯒ ꯍꯥꯏꯇꯥꯔꯦ
ꯎꯝ
ꯑꯗꯨꯒ ꯑꯗꯨꯝ ꯄꯨꯡ ꯇꯔꯨꯛ ꯑ ꯄꯨꯡ ꯉꯟꯇꯥꯅ ꯍꯥꯏꯗꯤ ꯄꯨꯡ ꯇꯔꯦꯠ ꯅꯤꯄꯥꯥꯟ ꯁ꯭ꯋꯥꯏꯗ ꯑꯗꯨꯝ ꯊꯣꯛꯑꯅꯤ ꯑꯗꯨꯒ ꯑꯗꯨꯝ ꯆꯪꯉꯛꯑꯅꯤ
ꯑꯈꯣꯏꯁꯨ ꯆꯥꯛ ꯆꯥꯔꯅꯤ ꯋꯥꯛꯀꯤꯡ ꯅꯨꯡꯗꯤ ꯆꯠꯂꯤ ꯅꯨꯃꯤꯗꯥꯡꯗ ꯑꯗꯨꯒ ꯑꯩꯈꯣꯏ ꯂꯝꯕꯤꯖꯦ ꯌꯥꯝ ꯅꯨꯡꯉꯥꯏꯇꯕ ꯂꯩꯈꯣꯝ ꯂꯩꯅꯥꯡ ꯈꯤꯇꯪ ꯊꯣꯛꯄ ꯍꯥꯏꯇꯥꯔꯦꯀꯣ ꯑꯗꯣ ꯍꯧꯖꯤꯛꯄꯨꯗꯤ ꯈꯤꯇꯪ ꯅꯨꯡꯗꯤ ꯅꯨꯡꯉꯥꯏ ꯈꯣꯏꯒꯤ ꯁꯣꯝ ꯆꯒꯥꯁꯨ
ꯑꯩꯈꯣꯏꯒꯤꯅ ꯑꯃꯣ ꯏꯁꯀꯥꯏ ꯁ꯭ꯀꯥꯏꯒ ꯁꯣꯔꯣꯛꯁꯦ ꯃꯩ ꯐꯖꯅ ꯊꯥꯂꯦꯕ ꯑꯗꯨꯅ ꯅꯨꯡꯗꯥꯡꯁꯦ ꯊꯣꯛꯄꯁꯦ ꯅꯨꯡꯉꯥꯏ ꯃꯤꯖꯨ ꯃꯌꯥꯝ ꯊꯣꯛꯅꯩꯑꯦꯕ ꯋꯥꯛꯀꯤꯡꯁꯦ ꯃꯊꯟ ꯃꯊꯟ ꯃꯌꯥꯝ ꯂꯥꯛꯑꯦ ꯑꯗꯣ ꯑ ꯏꯇꯥꯎ ꯁꯨꯃꯥꯏꯅ ꯌꯥꯝ ꯅꯨꯡꯉꯥꯏꯔꯦ ꯏꯇꯥꯎꯒꯁꯨ ꯋꯥꯔꯤ ꯁꯥꯟꯅꯕꯁꯦ ꯑꯗꯣ ꯃꯇꯨꯡꯗ ꯇꯥꯔꯛꯄꯗꯨꯁꯨ ꯑꯃꯨꯛ ꯋꯥꯔꯤ ꯁꯥꯟꯅꯁꯦ ꯍꯣꯏ ꯍꯣꯏ ꯍꯣꯏ ꯊꯝꯃꯦ ꯊꯝꯃꯦ